ꯍ
ꯇꯥꯕꯨꯣ ꯑꯁ ꯁꯨꯖꯤꯨꯀꯥꯟ ꯌꯥꯝ ꯁꯥꯗ꯭ꯔꯣ
ꯍꯥꯏꯠꯇꯦ ꯅ ꯎꯉꯁꯨ ꯁꯥꯏ ꯀꯗꯗꯤ
ꯄꯨꯔꯥ ꯋꯦꯗꯔꯁꯦ ꯑꯩꯈꯣꯏꯒꯤ ꯒꯨꯍꯥꯇꯤꯒꯤꯗꯤ ꯋꯦꯗꯔ ꯑꯃ ꯆꯪꯉꯛꯄꯩ ꯇꯥꯏꯞ ꯇꯧꯔꯦ ꯍꯥꯏꯕ
ꯑꯗꯨ ꯃꯄꯥꯟꯒꯤ ꯋꯦꯗꯔꯒꯤ ꯇꯥꯏꯇ ꯈꯦ
ꯎꯝ ꯑꯣ ꯆꯥꯡ ꯅꯥꯔ ꯆꯅꯞ ꯆꯞ ꯆꯅꯞ ꯆꯅꯤꯅꯤ
ꯎꯝ ꯎ
ꯅꯣꯡ ꯇꯥꯔꯁꯨ ꯑꯗꯨꯝ ꯀꯩꯅꯣ ꯇꯧꯋꯦ ꯅꯨꯡꯇꯥꯁꯨ ꯍꯧꯖꯤꯛꯇꯤ ꯏꯪ ꯏꯪꯕꯥꯎ ꯐꯥꯎꯔꯛꯇ꯭ꯔꯦꯕ
ꯎ ꯎꯆ ꯆꯥꯗ ꯂꯩꯒꯅ
ꯍꯥꯟꯅꯗꯤ ꯅꯣꯡꯒ ꯇꯥꯔꯒ ꯑꯁ ꯀꯥꯂꯦꯟꯗ ꯅꯣꯡꯇꯥꯏ ꯅꯨꯡꯉꯥꯏꯅ ꯇꯨꯝꯃꯅꯤ ꯀꯥꯏꯅ ꯐꯩꯖꯒ ꯍꯥꯏꯐꯦꯠ ꯆꯤꯡꯈꯠꯂꯒ ꯍꯧꯖꯤꯛꯇꯤ ꯑꯗꯨ ꯑꯣꯏꯗ꯭ꯔꯦꯕ
ꯑ ꯍꯧꯛꯇ ꯌꯥꯥꯔ ꯅ ꯁꯥꯔꯗ ꯀꯧ
ꯂꯝꯕꯤꯒ ꯆꯠꯄ ꯐꯨꯔꯤ ꯂꯧꯊꯣꯛꯑ ꯆꯠꯅꯤꯡꯉꯛꯇ꯭ꯔꯣ ꯍꯧꯖꯤꯛꯀꯥꯟꯁꯦ
ꯈꯔ ꯈꯔꯦ ꯐ ꯐ ꯌꯥꯎꯒꯅꯤꯗ
ꯑꯩꯈꯣꯏꯁꯦ ꯌꯨ ꯑꯦꯁ ꯑꯦ ꯃꯆꯥꯒ ꯑꯣꯏꯅꯅꯦꯕꯀꯣ ꯃꯇꯥꯡ ꯌꯥꯎꯁꯜꯂꯤ ꯍꯧꯖꯤꯛꯀꯥꯟ ꯑꯥꯏ ꯍꯟ ꯅꯁꯦ ꯅꯕ ꯑ ꯍꯌꯦꯡꯗꯣ ꯅꯣꯏ ꯄꯨꯟꯕ ꯈꯣꯠꯄꯗꯣ ꯀꯃꯥꯏꯅ ꯇꯧꯔꯒꯦ ꯅꯪ ꯍꯥꯏꯅꯔꯕꯣ ꯑꯇꯩꯒꯤꯩꯗꯣ
ꯑꯔꯦ ꯀꯕꯣ ꯀꯕꯣ ꯍꯌꯦꯡ ꯑꯌꯨꯛꯇ ꯍꯥꯛ ꯄꯥꯎ ꯐꯥꯎꯅꯕ ꯍꯌꯦꯡ ꯑꯌꯨꯛ ꯀꯟꯐꯝ ꯇꯥꯕ ꯑꯗꯨꯅꯀ
ꯎꯝ ꯃꯣꯏꯗꯣ ꯑꯝꯇ ꯎ ꯄꯨꯟꯁꯦ ꯈꯣꯠꯆꯦ ꯍꯥꯏꯗꯣ ꯃꯣꯏ ꯃꯣꯏꯅ ꯂꯥꯛꯑꯣꯗꯣꯏꯁꯦ ꯕꯦꯔꯥ ꯀꯥꯗꯣꯏꯁꯦ
ꯎꯝ ꯎꯁ
ꯍꯣꯏ ꯑꯁ ꯅꯅꯤꯋꯥꯛꯁꯨ ꯌꯥꯝ ꯅꯨꯡꯉꯥꯏꯁꯤꯜꯂꯛꯇꯦ ꯅꯪꯒꯤꯗꯣ ꯃꯈꯪꯈꯣꯟꯁꯨ ꯇꯥꯗ꯭ꯔꯦ ꯑꯃꯨꯛꯀ ꯁꯪ ꯇꯧꯔꯛꯀꯦ
ꯑꯣ
ꯋꯥꯁꯤ ꯄꯦꯔꯥꯅꯤ
ꯑ ꯑꯗꯨꯅꯅꯨꯡ